ꯍꯜꯂꯣ
ꯍꯥꯂꯣ
ꯍꯜꯂꯣ ꯇꯥꯕ꯭ꯔꯣ ꯅꯪꯒꯤ ꯑ ꯅꯪꯒꯤ ꯕꯨꯂꯨꯝꯗꯣ ꯈꯔ ꯂꯩꯈꯠꯂꯣ
ꯇꯥꯗꯕ꯭ꯔꯣ ꯍꯧꯖꯤꯛ
ꯐꯖꯅ ꯇꯥꯗꯕ
ꯇꯔꯕꯣ ꯍꯧꯖꯤꯛꯇꯤ ꯁꯦꯡꯗꯕ꯭ꯔꯣ ꯐꯃꯨꯡꯗ ꯍꯤꯞꯄꯒ ꯂꯩꯌꯦ ꯊꯕꯛ ꯂꯩꯇꯕꯅꯤꯅ
ꯅꯣꯡ ꯆꯨꯕ꯭ꯔꯅꯦ ꯉꯁꯤ
ꯅꯣꯡꯗꯤ ꯆꯨꯗ ꯃꯝꯂꯤ ꯃꯝꯂꯤ ꯇꯧꯌꯦ ꯍꯧꯖꯤꯛꯇꯤ ꯅꯣꯡꯗꯤ ꯆꯨꯗꯤ ꯆꯨ ꯉꯔꯥꯡ ꯍꯦ ꯉꯁꯥꯏ ꯎꯝ ꯗꯤ ꯆꯨꯕꯅꯤ ꯍꯧꯖꯤꯛꯇꯤ ꯆꯨꯗ꯭ꯔꯦ
ꯑꯣ
ꯅꯣꯏꯔꯣꯝꯗꯗꯤ ꯆꯨꯗ꯭ꯔꯣ
ꯑꯩꯈꯣꯏ ꯑꯩꯈꯣꯏꯗꯤ ꯆꯥꯛ ꯊꯣꯡꯔꯤ ꯍꯧꯖꯤꯛꯅ
ꯀꯩ ꯃꯊꯦꯜ ꯊꯣꯡꯉꯤꯅꯣ ꯑꯍꯥꯎ ꯍꯥꯎꯕ ꯊꯣꯡꯉꯣ
ꯀꯗꯥꯏꯗꯒꯤ ꯔꯦꯟꯒꯤ ꯏꯟꯖꯥꯡꯅꯤ ꯍꯋꯥꯏꯒ ꯑꯂꯨ
ꯅꯣꯏꯅꯤꯡꯉꯥꯏꯅꯦ ꯑꯗꯣ
ꯍꯥ ꯍꯥ ꯗꯥꯏꯗꯒꯤ ꯆꯔꯁ ꯆꯠꯄ꯭ꯔꯣ ꯑꯗꯣ
ꯆꯠꯂꯦ ꯑꯁ ꯃꯤ ꯌꯥꯝꯗꯦ ꯅꯣꯡ ꯆꯨꯕꯒꯤ
ꯑꯣ ꯑꯗꯨ ꯉꯁꯤꯗꯤ ꯀꯥꯏꯗ ꯆꯀꯦꯔꯥ ꯀꯣꯏꯕ ꯆꯠꯀꯦꯔꯥ ꯁꯤꯡꯖꯨ ꯁꯦꯝꯃꯒ ꯆꯥꯒꯦꯔ
ꯈꯪꯗꯦꯗ ꯉꯁꯤ ꯈꯪꯗꯦ ꯂꯩꯅꯤꯉꯥꯏ ꯃꯥꯥꯜꯂꯦ ꯅꯣꯡ ꯆꯨꯕꯅꯤꯅ ꯆꯠꯊꯣꯛ ꯆꯠꯁꯤꯟꯗꯣ ꯅꯨꯡꯉꯥꯏꯇꯕꯅꯤꯅ
ꯑꯣ
ꯀꯩꯗꯧꯔꯤ ꯅꯪꯗꯤ ꯐꯝꯃꯤꯔꯣ ꯇꯨꯝꯃꯤꯔꯣ ꯀꯩꯗꯧꯔꯤ ꯅꯣ
ꯑꯗꯨꯝ ꯂꯩꯗ ꯍꯧꯖꯤꯛ ꯑ ꯀꯨꯏꯗ꯭ꯔꯤꯌꯦ ꯍꯧꯒꯠꯄꯗꯣ ꯑꯗꯨꯒ ꯋꯥꯆꯞ ꯇꯧꯕ ꯂꯣꯏꯔꯒ ꯑꯗꯨꯝ ꯂꯩꯗ
ꯅꯣꯏꯗꯤ ꯊꯕꯛ ꯆꯠꯂꯣꯏꯗ꯭ꯔꯣ ꯀꯣꯏꯕ ꯆꯠ ꯇꯣꯏꯔꯣ ꯅꯣꯏꯗꯤ ꯁꯤꯡꯖꯨ ꯆꯥꯕ ꯆꯠꯇꯣꯏꯔꯣ
ꯍ ꯍ ꯍ ꯅꯣꯏꯅ ꯈꯪꯛꯇꯣꯏꯅꯦ
ꯁꯤꯡꯖꯨ ꯆꯥꯕ ꯆꯠꯀꯗ꯭ꯔꯣ
ꯆꯠꯂꯣꯏ ꯑꯩꯈꯣꯏꯗꯁꯨ ꯅꯣꯡꯅꯦ ꯈꯔ ꯅꯨꯡꯉꯥꯏꯇꯕ
ꯑꯣ ꯍꯧꯖꯤꯛꯀꯥꯟ ꯅꯣꯡ ꯐꯖ ꯐꯖꯅ ꯆꯨꯋꯦ ꯂꯩꯕ ꯅꯨꯡꯉꯥꯏꯇꯦ ꯐꯤꯔꯣꯟ ꯒꯁꯦ ꯂꯣꯏꯅ ꯀꯪꯕ ꯅꯪꯗ꯭ꯔꯦ ꯅꯨꯡꯁꯥ ꯊꯣꯛꯇꯕꯅꯤꯅ
ꯑꯩꯈꯣꯏꯗꯤ ꯅꯨꯡꯉꯥꯏꯍꯦ ꯅꯣꯡ ꯆꯨꯔꯗꯤ ꯇꯨꯝꯕꯗꯣ ꯈꯔ ꯅꯨꯡꯉꯥꯏꯕꯀꯣ ꯁꯦ ꯁꯥꯕꯩ ꯍꯦ ꯍꯦ ꯑꯁꯇꯔꯗ ꯂꯩꯕꯒꯤ ꯁꯥꯏꯕ ꯑꯗꯨꯒꯤ ꯅꯣꯡ ꯆꯨꯔꯗꯤ ꯇꯨꯝꯕ ꯅꯨꯡꯉꯥꯏꯌꯦ
ꯑꯗꯨ ꯃꯤ ꯀꯌꯥ ꯂꯩꯔꯣ ꯅꯊꯟꯗꯔꯣ
ꯅꯠꯇꯦ ꯏꯃꯥꯅꯞꯄꯤꯒ ꯗꯗꯥꯒ ꯂꯩꯌꯦ ꯗꯗꯥ ꯑꯆꯧꯕꯒ
ꯆꯨꯝꯅ ꯁꯨꯝ ꯗꯨꯝ ꯂꯩꯕ꯭ꯔꯣ ꯑꯗꯨꯝ
ꯎꯝ ꯊꯕꯛꯁꯨ ꯊꯤꯕ ꯐꯪꯗ꯭ꯔꯦꯅꯦ
ꯊꯌꯣ ꯊꯤꯌꯣ ꯐꯪꯒꯅꯦ
ꯍꯩ ꯑꯗꯨ ꯑꯥ ꯊꯔꯣꯏ ꯌꯥꯝꯃꯦ ꯍꯥꯏꯅ ꯏꯃꯥꯟꯅꯕꯤ ꯑꯃꯅ ꯍꯥꯏꯔꯛꯑꯦꯕꯀꯣ ꯃꯣꯏꯗꯤ ꯊꯔꯣꯏ ꯈꯨꯟꯕ ꯆꯠꯂꯦ ꯍꯥꯏꯌꯦ ꯅꯣꯏ ꯅꯍꯥꯟ ꯆꯠꯂꯦ ꯍꯥꯏꯕ ꯅꯠꯇ꯭ꯔꯣ
ꯑꯣ ꯊꯔꯣꯏꯗꯣ ꯄꯤꯛꯑꯦ ꯑꯈꯣꯏꯅ ꯑꯁ ꯑꯥ ꯂꯩ ꯌꯥꯝ ꯂꯩꯕ ꯑꯈꯣꯏꯅ ꯈꯨꯟꯕꯥꯝ ꯃꯐꯝꯗ ꯑꯗꯨꯗ ꯑꯈꯣꯏꯅ ꯇꯜꯂꯕ ꯃꯥꯗꯤ ꯃꯈ ꯈꯔꯣꯝꯗ ꯀꯨꯝꯈꯤꯕ ꯑꯈꯣꯏꯅ
ꯆꯔꯥ ꯑꯅꯤꯒꯤ ꯂꯧꯋꯦ ꯍꯥꯏ ꯃꯥꯗꯤ
ꯃꯥꯗꯤ ꯌꯥꯝ ꯈꯨꯜꯂꯛꯑꯦ ꯍꯥꯏꯌꯦ ꯑꯈꯣꯏꯗꯤ ꯈꯨꯜꯂꯒ ꯑꯁ ꯂꯩꯇꯕꯁꯤꯒ ꯄꯤꯛꯄꯁꯤꯒ ꯑꯁ ꯇꯠꯂꯦ ꯌꯨꯝ ꯆꯠꯂꯁꯦ ꯍꯥꯏꯅ ꯑꯈꯣꯏꯗ ꯆꯠꯂꯦ ꯑꯗꯨꯝ ꯃꯥꯗꯤ ꯈꯨꯜꯒ ꯂꯩꯍꯧ ꯂꯩꯍꯧꯕꯅꯦ ꯃꯈꯥꯔꯣꯝꯗ ꯍꯣꯏꯗꯤ ꯇꯠ ꯂꯩ ꯑꯃꯨꯛꯀꯥ ꯍꯜꯂꯛꯑꯦ ꯄꯤꯛꯇꯤ ꯄꯤꯛꯑꯦ ꯄꯤꯛꯑꯁꯨ ꯍꯥꯎꯗꯦ ꯆꯥꯕꯗꯣ ꯊꯔꯣꯏꯗꯣ
ꯑꯁ ꯍꯥꯥ ꯑꯩꯗꯤ ꯆꯥꯅꯤꯡꯉꯦꯍꯦ
ꯑꯆꯧꯕꯅꯗꯤ ꯃꯍꯥꯎ ꯍꯦꯟꯅ ꯂꯩꯕꯅꯦ ꯆꯨꯞꯄꯁꯨ ꯅꯨꯡꯉꯥꯏꯕꯅꯦ ꯑꯗꯨꯅ
ꯂꯩꯗꯣꯔꯥ ꯍꯧꯖꯤꯛꯀꯟ ꯂꯩꯔꯝꯅꯤꯗ
ꯄꯤꯛꯑꯦ ꯑꯗꯣ ꯑꯗꯨ ꯑꯣꯏꯕꯒꯤ ꯈꯨꯟꯕꯗꯣ ꯇꯟꯕꯥ ꯅꯣꯏꯗꯤ ꯂꯩꯔꯒ ꯆꯥꯎ
ꯑꯁ ꯏꯟꯐꯥꯜꯒꯤꯗꯤ ꯑꯗꯨ ꯅꯍꯥꯟꯗꯤ ꯌꯥꯝ ꯆꯥꯕꯅꯦ ꯈꯔ ꯇꯜꯂꯦ ꯍꯣꯏ ꯑ ꯃꯀꯨꯁꯤꯒ ꯑꯁꯤ ꯑ ꯀꯩ ꯀꯩꯅꯣ ꯀꯖꯤꯡ ꯈꯣꯏ ꯑꯈꯣꯏ ꯂꯩꯃꯤꯟꯅꯩꯑꯕꯀꯣ ꯂꯩꯩꯊꯣꯡ ꯈꯣꯏꯒ
ꯑꯥ
ꯃꯣꯏꯗ ꯅꯍꯥꯟ ꯂꯝꯁꯥꯡ ꯍꯥꯏꯕꯔꯥ ꯑꯗꯨꯗꯒꯤ ꯈꯨꯜꯂꯒ ꯄꯨꯔꯛꯑꯦ ꯑꯁ ꯐꯖꯅ ꯊꯣꯔꯥ ꯆꯥꯏꯌꯦꯈꯣꯏ ꯍꯥꯎꯑꯣꯗꯤ ꯍꯥꯎꯋꯦ
ꯃꯣꯏꯔꯣꯝꯗꯤ ꯆꯥꯎꯔꯝ ꯆꯥꯎꯔꯝꯅꯤ
ꯍꯥꯎꯋꯦ ꯍꯣꯏ ꯈꯔ ꯄꯤꯕꯁꯨ ꯂꯩꯑ ꯑꯗꯨ ꯅꯨꯃꯤꯠꯇ ꯃꯤ ꯌꯥꯝꯃꯦ ꯍꯥꯏꯌꯦ ꯑꯗꯨꯒꯤ ꯈꯔꯗꯤ ꯄꯤꯛꯑꯦ ꯆꯥꯎꯕꯁꯨ ꯂꯩꯑ ꯑꯗꯨꯕꯨ
ꯅꯣꯏꯁꯨ ꯈꯨꯟꯕ ꯆꯠ ꯅꯣꯏꯁꯨ ꯈꯨꯟꯕ ꯆꯠꯂꯣ
ꯑꯁ ꯂꯞꯄꯀꯦ
ꯂꯥꯞꯄꯔꯣ
ꯎꯝ ꯑꯈꯣꯏꯗꯒꯤ ꯈꯔ ꯂꯞꯄꯦ ꯑꯗꯨꯝ ꯃꯣꯏꯗꯤ ꯁꯦꯀꯜꯗꯒꯤ ꯆꯠꯄ ꯃꯥꯜꯂꯦ
ꯅꯨꯡꯉꯥꯏꯇꯦꯅꯦ ꯑꯁ ꯊꯔꯣꯏꯗꯤ ꯑꯗꯨꯝ ꯆꯥꯕ ꯅꯨꯡꯉꯥꯏ ꯁꯥꯁꯨ ꯅꯠꯇꯦ ꯉꯥꯁꯨ ꯅꯠ
ꯑꯣ ꯐ꯭ꯔꯥꯏꯁꯨ ꯇꯧꯎ ꯕꯨ ꯌꯥꯌꯦ ꯏꯔꯣꯝ
ꯑꯩꯗꯤ ꯏꯔꯣꯝꯗꯒꯣ ꯅꯟꯊꯔꯣꯏꯗ꯭ꯔꯣ ꯑꯜꯂꯣ ꯍꯥꯞꯄꯇ ꯍꯥꯥꯎꯇꯦ ꯑꯩꯒꯤꯗꯤ ꯃꯣꯔꯣꯛ ꯃꯍꯤ ꯑꯣꯏꯅ ꯍꯥꯞꯄꯗꯣ ꯑꯗꯨ ꯍꯦꯟꯅ ꯍꯥꯎ
ꯑꯗꯨꯁꯨ ꯍꯥꯎꯋꯦ ꯈꯔ ꯁꯥꯔꯒꯀꯣ
ꯃꯔꯣꯛ ꯃꯍꯤꯅ ꯍꯦꯟꯅ ꯍꯦꯟꯅ ꯇꯧꯕꯤꯌ ꯍꯦꯟꯅ ꯍꯥꯎꯋꯦ ꯑꯗꯨꯒꯗꯤ ꯄ ꯄꯥꯛ ꯍꯥꯎꯗꯦ ꯑꯩꯒꯤꯗꯤ
ꯃꯔꯣ ꯀꯩꯅꯣꯗꯨꯔꯥ ꯐ꯭ꯔꯦꯁꯇꯔꯥ
ꯑꯣ ꯑꯗꯨꯒ ꯃꯍꯤꯒ ꯇꯧꯗꯣ ꯃꯍꯤꯗꯣ ꯆꯥꯛꯒ ꯇꯣꯜꯂꯒ ꯆꯥꯕꯗꯣ ꯍꯥꯎꯋꯦ ꯁꯥꯔꯒ
ꯇꯧꯔ ꯂꯩꯕ꯭ꯔꯣ ꯑꯩꯈꯣꯏꯗ
ꯀꯩꯁꯨ ꯇꯧꯁꯦ ꯑꯗꯨꯝ ꯂꯩ ꯍꯥꯏꯕ ꯇꯥꯔꯦ ꯀꯔꯤ ꯇꯧꯔꯅꯤ
ꯅꯨꯡꯉꯥꯏꯔꯝꯃꯅꯤꯗ
ꯅꯨꯡꯉꯥꯏꯇꯦ ꯐꯃꯒ ꯆꯥꯕꯒ ꯐꯝꯃꯒ ꯆꯥꯕꯒ ꯑꯁ ꯅꯣꯏꯗꯤ ꯊꯕꯛ ꯇꯧꯒꯤ ꯑꯃꯨꯛꯀ ꯑꯃꯨꯛ ꯍꯦꯟꯅ ꯅꯨꯡꯉꯥꯏꯔꯝꯅꯤ
ꯀꯥꯏꯗꯒꯤ ꯑꯁ ꯊꯕꯛ ꯊꯕꯛꯁꯨ ꯀꯩꯅꯣ ꯍꯧꯖꯤꯛꯀꯥꯟꯁꯦ ꯁꯤꯗꯁꯨ ꯊꯕꯛ ꯇꯧꯕ ꯅꯨꯡꯉꯥꯏꯇ꯭ꯔꯦꯗꯣ
ꯑꯩꯗꯤ ꯆꯥꯕꯒ ꯇꯨꯝꯃꯒ ꯆꯥꯕꯒ ꯇꯨꯝꯃ ꯗꯣꯏꯕꯒꯤ ꯀ ꯄꯣꯛꯈꯥꯏꯗꯧꯔꯦ
ꯑꯁ ꯃꯥꯟꯗꯍꯦ ꯌꯥꯝ ꯀꯪꯉꯉꯦꯀꯣ ꯍꯥ ꯍꯥ ꯍꯥ
ꯑꯩ ꯅꯣꯏꯕ꯭ꯔꯥ ꯀꯪꯕ꯭ꯔꯥ ꯍꯥꯏꯗꯣ
ꯔꯗ ꯃꯥꯅꯗꯕ ꯀꯣ ꯅꯍꯥꯟꯗꯤ ꯌꯥꯝ ꯀꯔꯒ
ꯑꯩ ꯍꯧꯖꯤꯛ ꯀ ꯀꯔꯤ ꯐꯤꯕꯝꯗ ꯂꯩꯒꯦ ꯍꯥꯏꯕ
ꯆꯥꯛ ꯏꯟꯁꯥꯡꯅ ꯊꯝꯗ꯭ꯔꯤꯕꯣ ꯅꯣꯏꯗꯤ
ꯑꯖꯤ ꯊꯣꯔ ꯂꯩ ꯃꯅꯦꯗꯤ ꯃꯅ ꯊ ꯊꯣꯛ ꯂꯩꯦ ꯑꯩꯗꯤ ꯊꯣꯡꯗꯦ
ꯅꯣꯏꯃꯟꯕꯤꯒꯤ ꯑꯩꯈꯣꯏ ꯈꯨꯟꯒꯤ ꯁꯪꯁꯇꯔ ꯅꯨꯄꯥꯅ ꯅꯪꯗꯣ ꯑꯦꯛꯁꯔꯁꯥꯏꯁ ꯇꯧ ꯍꯥꯏꯅꯦꯕꯨ
ꯀꯩ ꯆꯥ ꯕꯩꯅꯣ ꯗꯣ
ꯍꯥ ꯍꯥꯍꯥ ꯍꯥ ꯅꯪ ꯄꯨꯛꯇꯣ ꯌꯥꯗ꯭ꯔꯦ ꯁꯪꯁꯔ ꯑꯦꯛꯁꯔꯁꯥꯏ ꯇꯧ ꯍꯥꯏ ꯍꯦꯡ ꯅꯣꯛꯄꯗꯨ ꯁꯤꯈꯔꯦ ꯍꯣꯏ
ꯅꯍꯥꯟ ꯅꯪ ꯀ꯭ꯂꯥꯁ ꯇꯨꯋꯦꯜꯕꯔ ꯑꯗꯨ ꯀꯥꯕ ꯃꯇꯝꯗꯁꯨ ꯌꯥꯝ ꯅꯨꯡꯉꯌꯦꯀꯣ
ꯑꯗꯨꯗꯒꯤ ꯍꯦꯟꯅ ꯅꯨꯡꯉꯥꯏꯔꯕꯅꯦ
ꯑꯁ ꯍꯤ ꯍꯥ ꯍꯥ ꯍꯥ ꯌꯥꯔꯦ ꯑꯗꯨꯗꯤ ꯍꯍꯥ ꯑꯃꯔꯛ ꯑꯃꯔꯛ ꯅꯣꯏꯕꯁꯨ ꯑꯗꯨꯝ ꯐꯩꯗ ꯎꯝ ꯍ ꯍꯨ
ꯆꯥꯕꯗꯣ ꯐꯖꯅ ꯆꯥꯔꯗꯤ ꯑꯃꯨꯛ ꯈ ꯟꯣꯏꯕ ꯍꯧꯕ ꯐꯖꯅ ꯆꯥꯗ꯭ꯔꯦ ꯑꯃꯨꯛꯀ ꯀꯪꯕ
ꯅꯪꯗꯤ ꯅꯣꯏꯕ꯭ꯔꯥ ꯀꯡꯕ꯭ꯔꯣ
ꯑꯁ ꯅꯍꯥꯟ ꯒꯨꯝꯅꯤꯗ ꯆꯞ ꯃꯥꯅꯩ ꯅꯣꯏꯗꯤ ꯅꯣꯏꯌꯦ ꯀꯪꯝꯕꯗꯤ ꯅꯠꯇꯦ
ꯍ ꯍ ꯑꯩ ꯇꯣꯜꯃꯤꯁꯦ ꯍꯨꯑꯦꯁꯦ ꯑꯩ ꯍꯧꯖꯤꯛꯀꯥꯟ ꯇꯣꯡꯕ ꯋꯦꯁꯦ ꯊꯥꯔꯇꯤꯅꯦ ꯑꯁꯦꯡꯕ ꯊꯥꯔꯇꯤꯅꯦ
ꯀꯩꯅꯣ ꯂꯣꯡꯄꯦꯟꯗ꯭ꯔꯥ
ꯑꯧ
ꯑꯁ ꯌꯥꯏꯍꯦ ꯊꯥꯔꯇꯤ ꯑꯩ ꯑꯣ ꯑꯩ ꯑꯩꯁꯨ ꯅꯍꯥꯟꯗꯣ ꯊꯥꯔꯇꯤ ꯇꯨ ꯑꯗꯨ ꯇꯣꯡꯉꯕꯅꯦ ꯑꯗꯨ ꯀꯩꯅꯣ ꯑꯁꯤ ꯈꯣꯡꯒ꯭ꯔꯥꯎꯁꯤꯡꯁꯨ ꯇꯣꯉꯥꯟ ꯇꯣꯉꯥꯟꯂꯦꯀꯣ ꯃꯣꯏꯒꯤꯗꯣ ꯁꯥꯏꯖ ꯗꯣ ꯑꯗꯣ ꯇ꯭ꯋꯦꯟꯇꯤ ꯇꯨ ꯑꯦ ꯊꯥꯔꯇꯤ ꯇꯨ ꯑꯗꯨꯗꯣ ꯇꯣꯡꯉꯦ ꯑꯩ ꯅꯍꯥꯟꯗꯣ
ꯑꯩꯅ ꯍꯥꯟ ꯑꯩꯒꯤ ꯋꯦꯠ ꯑꯣꯝꯃ ꯀꯥꯟꯗꯀꯣ ꯆꯥꯛ ꯆꯥꯗꯕꯤꯅ ꯑꯣꯝꯅꯦꯕ ꯑꯗꯣ ꯑꯩꯒꯤ ꯋꯦꯠꯇꯣ ꯐꯤꯐꯇꯤ ꯐꯥꯏꯚ ꯂꯩꯔꯝ ꯋꯥꯅꯦ ꯑꯁ
ꯌꯥꯏ
ꯑꯃꯒ ꯆꯥꯛꯆꯥꯒ ꯀꯣꯏ ꯑꯣꯏꯗꯩ ꯑꯩ ꯁꯤꯛꯁꯇꯤ ꯌꯎꯔꯅꯤ ꯍꯥꯏꯕ ꯂꯥꯏꯟ
ꯑꯍ ꯍ ꯍ ꯈꯔ ꯆꯥꯕ ꯃꯥꯜꯂꯦ ꯍꯧꯖꯤꯛꯀꯥꯟ ꯈꯔ ꯅꯨꯡꯉꯥꯏꯕꯩ ꯑꯣꯏꯔꯝꯒꯅꯤ
ꯅꯨꯡꯉꯥꯏꯔꯦ
ꯅꯪꯒꯤ ꯑꯦ ꯅꯪꯒꯤ ꯏꯆꯦꯒꯤ ꯑꯣ ꯃꯥꯒꯤ ꯃꯆꯟꯅꯨꯄꯤꯒ ꯂꯣꯏꯕ꯭ꯔ ꯂꯩꯕ꯭ꯔꯥ ꯅꯣꯏꯒꯤ ꯌꯨꯝꯗꯣ
ꯑꯣꯟ ꯂꯥꯏꯌꯦ ꯑꯗꯨꯝ ꯅꯩꯒ ꯇ꯭ꯔꯣ ꯅꯣꯏꯗꯤ ꯉꯁꯤ ꯌꯨꯝꯗ
ꯑꯇꯨꯝ ꯂꯩꯕ ꯃꯥꯟꯂꯦꯗ ꯈꯪꯗꯦ ꯍꯣꯔꯦꯟ ꯎꯝ ꯅꯤꯡꯗ ꯀꯩꯅꯣ ꯑ ꯆꯩꯔꯥꯎ ꯆꯤꯡꯁꯦ ꯑꯃꯁꯨ ꯀꯥꯗ꯭ꯔꯤꯕꯀꯣ ꯑꯗꯨꯒꯤ ꯑꯗꯨꯝ ꯀꯥꯕ ꯆꯠꯁꯦꯔꯥ ꯍꯥꯏꯔꯒ ꯇꯨꯝ ꯍꯥꯏꯔꯒ ꯂꯩ ꯑꯗꯨꯕꯨ ꯑꯣꯏꯗ꯭ꯔꯁꯦ ꯈꯔ ꯅꯨꯡꯉꯥꯏꯇꯦ
ꯅꯣꯏ ꯆꯥꯔꯁ ꯑꯝꯇ ꯆꯠꯇꯕ꯭ꯔꯣ ꯂꯩꯁꯥ
ꯂꯥꯞꯄꯤꯗ ꯇꯥꯏꯗꯒꯤ ꯑꯩꯗꯤ ꯗ꯭ꯔꯦꯁꯁꯨ ꯄꯨꯔꯛꯇꯦ
ꯆꯠꯅꯕꯗꯤ ꯌꯥꯎꯕ꯭ꯔꯣ
ꯑꯥ ꯀꯩꯅꯣ ꯑꯁꯤ ꯑꯥ ꯀꯩꯊꯧꯈꯣꯏ ꯃꯣꯏꯗꯤ ꯆꯠꯂꯦ ꯗꯣ ꯍꯧꯖꯤꯛꯀꯥꯟ ꯃꯣꯏꯗꯣ ꯑꯁ ꯀꯩꯅꯣ ꯎꯝ ꯕꯥꯁꯇꯣ ꯕꯥꯁ ꯀꯩꯅꯣ ꯇꯧꯔꯤꯉꯥꯏ ꯑꯥ ꯃꯄꯥꯟꯗꯥ ꯑꯃꯨꯛ ꯆꯠꯀꯅꯤ ꯀꯩꯅꯣ ꯑꯈꯣꯏ ꯂꯩꯕꯗꯣ ꯇꯛꯌꯦꯜ ꯅꯤꯕꯀꯣ ꯁꯥꯏ ꯁꯦꯟꯇꯔꯒꯤ ꯂꯥꯞꯄꯦ ꯍꯣꯢ
ꯎꯝ ꯑꯗꯨꯒꯩꯒꯤ ꯑꯣꯏꯔꯝꯅꯤ
ꯀꯣꯂꯦꯁꯇ ꯑꯃꯨꯛ ꯊꯣꯛꯀꯅꯦꯕ
ꯑꯥ ꯑꯗꯨ ꯂꯥꯞꯄꯤꯅꯦ ꯑꯗꯨꯗꯤ
ꯎꯝ ꯈꯣꯡꯅꯥ ꯆꯠꯂꯗꯤꯀꯣ ꯑꯗꯨ ꯈꯔ ꯋꯥꯒꯅꯤ
ꯅꯣꯏ ꯅꯣꯏ ꯂꯩꯥꯕꯁꯦ ꯁꯥꯏꯟꯁ ꯁꯦꯟꯇꯔꯒ ꯅꯛꯑꯕꯣ
ꯎꯝ ꯅꯛꯑꯦ ꯑꯗꯨꯒꯤꯅꯦ ꯑꯗꯨꯗ ꯇꯨꯝ ꯊꯣꯔꯛꯑ ꯂꯩꯕꯗꯨ
ꯄꯤꯔꯨꯛꯀ ꯂꯩꯇ꯭ꯔꯣ ꯈꯣꯠꯂꯣ ꯄꯤꯔꯨꯛꯀ
ꯑ ꯆꯥꯎꯕꯅꯦ ꯅꯥꯍꯟꯗꯣ ꯑꯥ ꯌꯥꯝ ꯆꯥꯎ ꯆꯥꯎꯔ ꯂꯩꯑ ꯑꯗꯨꯗꯣ ꯈꯨꯠꯂꯒ ꯆꯥꯏꯌꯦ ꯅꯍꯥꯟ ꯁꯟꯗꯦ ꯅꯨꯃꯤꯠꯇꯁꯨ ꯀꯩꯅꯣ ꯏꯃꯥꯟꯅꯕꯤ ꯈꯣꯏꯒ ꯀꯔꯤꯅꯣ ꯀꯔꯤꯅꯣ ꯇꯧꯔꯒ ꯁꯤꯡꯖꯨ ꯆꯥꯏ ꯑꯗꯨꯗ ꯊꯣꯛꯑꯒ ꯈꯔꯗꯤꯀꯣ ꯆꯥꯎꯕꯁꯤꯡꯗ ꯂꯩꯇ꯭ꯔꯦꯕ
ꯑꯗꯨꯝ ꯅꯨꯡꯇꯤ ꯆꯠꯄ꯭ꯔꯣ ꯅꯣꯏ ꯁꯥꯏꯟꯁ ꯁꯦꯟꯇꯔꯗꯣ ꯑꯗꯨꯝ ꯋꯥꯛꯀꯤꯡ ꯑꯣꯏꯅ ꯑꯗꯨꯝ ꯆꯠꯄ꯭ꯔꯣ
ꯅꯨꯡꯇꯤꯒꯤꯗꯤ ꯅꯠꯇꯦꯗ ꯑꯗꯨꯝ ꯕꯣꯔꯤꯡ ꯑꯣꯏꯕ ꯃꯇꯝꯗ ꯑꯗꯨꯝ ꯆꯠꯄꯅꯤꯗ ꯀꯣꯏꯔꯒ
ꯅꯣꯏꯗꯤ ꯀꯩꯗꯧꯉꯩ ꯌꯨꯝꯗ ꯂꯥꯛꯇꯣꯏꯅꯣ ꯅꯣꯏꯗꯤ
ꯈꯪꯗ꯭ꯔꯦ ꯒꯥꯔꯤ ꯆꯠꯅꯕ꯭ꯔ ꯍꯧꯖꯤꯛꯀꯥꯟ
ꯆꯠꯇꯤ ꯆꯠꯅꯗꯦ ꯈꯪꯗꯦ
ꯊꯕꯛ ꯇꯧꯗꯕꯅꯤꯅ ꯑꯗꯣ ꯂꯛꯀꯦꯔꯥ ꯍꯥꯏꯔꯒ ꯂꯥꯛꯀꯅꯨ ꯍꯥꯏꯌꯦ
ꯑꯩꯅꯥ ꯍꯥꯟꯅ ꯍꯥꯏꯕꯅꯤꯕ ꯑꯁ ꯊꯕꯛ ꯊꯤꯕ ꯗꯣ ꯋꯥꯔꯦ ꯑ ꯀꯩꯅꯣ ꯐꯪꯉꯁꯨ ꯑꯣ ꯅꯨꯡꯉꯥꯏꯕ ꯃꯥꯁꯨ ꯐꯪꯗꯦꯗꯣ ꯂꯥꯛꯀꯦ ꯍꯥꯏꯔꯒ ꯂꯥꯛꯀꯅꯨ ꯍꯥꯏ ꯑꯩ ꯀꯔꯤ ꯇꯧꯔꯅꯤ ꯑꯣ ꯊꯤꯔꯥ ꯇꯧ ꯇꯥꯔꯦ
ꯊꯤ ꯊꯤꯕꯗꯤ ꯐꯪꯉꯥꯕꯣ ꯍꯧꯖꯤꯛꯀꯥꯟꯗꯤ
ꯅꯍꯥꯟꯗ ꯇꯧ ꯑ ꯍꯧꯖꯤꯛꯀꯥꯟ ꯇꯧꯅꯦꯕ ꯑꯗꯨꯕꯨꯀꯣ ꯃꯣꯏꯁꯦ ꯅꯨꯡꯉꯥꯏꯇꯕꯀꯣ ꯅꯨꯡꯉꯥꯏ ꯇꯕ ꯈꯇꯥ
ꯍꯜꯂꯣ
ꯇꯥꯕ꯭ꯔꯣ
ꯑꯗꯣ ꯈꯔ ꯂꯩꯔ ꯑꯩ ꯀꯣꯜ ꯇꯧꯔꯀꯦꯀꯣ
ꯍꯣ ꯍꯣꯏ ꯇꯥꯔꯣꯑꯣ ꯇꯥꯔꯣꯑꯣ